ꯍꯜꯂꯣ
ꯑꯣ ꯇꯥꯏꯌꯦ ꯇꯥꯏꯌꯦ
ꯇꯥꯏꯀꯣ
ꯎꯝ
ꯆꯥꯛ ꯆꯥꯔꯕꯣ
ꯆꯥ
ꯀꯩ ꯃꯊꯦꯜ
ꯃꯤ ꯑꯃ ꯀꯣꯜ ꯇꯧꯔꯛꯌꯦ ꯑꯗꯨ ꯑꯣꯏꯔꯖꯨ ꯄꯥꯏꯈꯠꯂꯣꯏꯗ
ꯑꯣ ꯃꯩ ꯂꯥꯛꯈ꯭ꯔꯦ ꯑꯃꯨꯛꯀ
ꯑꯠꯁ ꯌꯥꯝ ꯐꯩꯀꯣ
ꯁꯨꯃꯥꯏꯁꯦ ꯑꯗꯨꯝ ꯃꯣꯏꯅ ꯁꯥꯟꯅꯕꯩꯔꯥ ꯈꯪꯗꯦꯕꯣ
ꯃꯣꯏꯅ ꯁꯟꯅꯥꯕꯩ ꯑꯣꯏꯔꯝꯅꯤ
ꯐꯣꯟ ꯕꯦꯇ꯭ꯔꯤ ꯒꯗꯤ ꯌꯥꯎꯕ꯭ꯔꯣ
ꯌꯥꯎꯑꯦꯗ ꯌꯥꯎꯑꯦ
ꯀꯌꯥ ꯌꯥꯎꯕ꯭ꯔꯣ ꯇꯪꯈꯥꯏ ꯍꯦꯟꯕ꯭ꯔꯣ
ꯑꯦꯠꯇꯤ ꯑꯦꯠꯇꯤ ꯑ ꯑꯣꯏꯔꯝ ꯑꯦꯠꯇꯤ ꯑꯣꯏꯕ꯭ꯔꯥ ꯈꯪꯗꯦ ꯑꯗꯨ ꯌꯥꯝꯗꯦ ꯑꯩꯒꯤꯗꯤ ꯑꯩꯒꯤꯗꯤ ꯀꯣ ꯏꯟꯗꯥꯏꯟ ꯇꯤ ꯅꯥꯏꯟꯇꯤ ꯁꯚꯦꯟ ꯑꯣꯏꯅꯤꯡꯉꯦ
ꯅꯥꯏꯟꯇꯤ ꯁꯚꯦꯟ ꯑꯣꯏꯔꯒ ꯂꯩꯅꯤꯡꯉꯦꯕ
ꯑꯣ ꯇꯥꯗ꯭ꯔꯦ ꯅꯪꯒꯤ
ꯀꯩꯒꯤꯅꯣ
ꯇꯥꯕ꯭ꯔꯣ ꯍꯜꯂꯣ
ꯇꯥꯏꯌꯦ ꯅꯪꯒꯤꯗꯤ
ꯑꯣ ꯇꯥꯏꯌꯦ ꯑꯗꯨꯝ ꯅꯪꯒꯤ ꯈꯣꯟ ꯅꯪꯒꯤ ꯈꯣꯟꯖꯦꯜꯖꯦ ꯁꯦꯛ ꯁꯦꯛ ꯂꯥꯎꯑꯦꯅꯦ
ꯇꯥꯏꯌꯦ ꯍꯥꯏꯕ ꯑꯗꯨꯗꯤ
ꯑꯣ ꯉꯥꯜꯂꯒ
ꯑꯁ ꯅꯠꯇꯦ ꯍꯟꯅꯨꯕꯤ ꯑꯣꯏꯕꯒꯤ ꯍꯅꯨꯕꯤ ꯑꯣꯏꯕꯒꯤ ꯑ ꯑꯩꯈꯣꯏꯒꯤ ꯃꯈꯣꯟꯁꯨ ꯇꯣꯡꯉꯥꯟꯈ꯭ꯔꯦꯕ
ꯅꯪ ꯈꯣꯟꯁꯦ ꯏꯁꯩ ꯁꯛꯄꯗꯤ ꯌꯥꯒꯅꯤ
ꯎꯝ
ꯁꯣꯏ ꯁꯛꯄ ꯌꯥꯝ ꯅꯨꯡꯉꯥꯏꯒꯅꯤ ꯅꯪ ꯈꯣꯟꯖꯦꯜꯁꯦ
ꯅꯪꯒꯤ ꯄꯤꯔꯛꯑꯣꯔꯣ
ꯑꯧ ꯑꯩꯒꯤ ꯄꯤꯔꯛꯑꯣ
ꯑꯩꯒꯤ ꯄꯤꯔꯒꯦ ꯑꯩꯒꯤ ꯈꯅꯥꯎꯗ ꯄꯤꯔꯛꯀꯦ
ꯅꯩꯒꯤ ꯈꯣꯟ
ꯎ ꯅꯪ ꯅꯪꯒꯤ ꯂꯧꯅꯕ
ꯅꯪ ꯂꯧꯔꯣ ꯅꯪꯒꯤꯅ ꯑꯩ ꯑꯩꯉꯣꯟꯗ ꯄꯤꯔꯣ ꯑꯩ ꯁꯤꯡꯒꯔ ꯑꯐꯥꯎꯕ ꯑꯃ ꯁꯥꯔꯒꯦ
ꯍꯍ ꯑꯦꯁ ꯑ ꯍꯥ
ꯅꯪ ꯀꯣꯟꯗꯣ ꯏꯁꯩ ꯁꯛꯄ ꯌꯥꯝ ꯅꯨꯡꯉꯥꯏꯅꯤꯕ
ꯀꯅꯥꯟ ꯀꯅꯥꯅ ꯍꯥꯏꯔꯤꯅꯣ ꯑꯗꯨꯗꯤ
ꯑꯩꯅ ꯍꯥꯏꯗ꯭ꯔꯗꯤ ꯀꯅꯥ ꯍꯥꯏꯅꯤ
ꯏꯁꯩ ꯁꯛꯄ ꯌꯥꯗꯕꯒꯤ ꯏꯁꯩ ꯁꯛꯇ꯭ꯔꯒ ꯂꯩꯕꯅꯤ ꯈꯪꯕ꯭ꯔꯣ
ꯎꯝ ꯅꯪ ꯈꯣꯟꯗꯣ ꯏꯁꯩ ꯁꯛꯄ ꯌꯥꯝ ꯅꯨꯡꯉꯥꯏꯅꯤ ꯅꯪ ꯈꯪꯗꯕꯩꯅꯤ ꯏꯁꯩꯒ ꯇꯝꯊꯔꯗꯤꯀꯣ ꯎꯝ ꯅꯪ ꯑꯐꯥꯎꯕ ꯁꯣꯏꯗꯅ ꯑꯣꯏꯔꯝꯅꯤ
ꯑꯩ ꯑꯩꯗꯤꯒꯣ ꯎꯝ ꯀꯩꯅꯣ ꯃꯤꯉꯣꯟꯗ ꯚꯣꯏꯁꯀꯤ ꯃꯦꯁꯦꯁ ꯊꯥꯔꯁꯨ ꯑꯦ ꯏꯊꯟꯅ ꯇꯥꯅꯤꯡꯉꯥꯏ ꯇꯜꯂꯦꯕ ꯑꯩ ꯇꯥꯅꯤꯡꯗꯕꯀꯣ
ꯑꯁ ꯅꯪꯒꯤ ꯀꯣꯟꯁꯦ ꯌꯥꯝ ꯐꯩ ꯐꯖꯩꯅꯦ
ꯇꯥꯕꯗꯨꯁꯨ ꯅꯨꯡꯉꯥꯏꯅꯦ
ꯃꯥꯏꯟ ꯇꯥꯕꯗꯣ ꯅꯨꯡꯉꯥꯏꯕ꯭ꯔꯣꯀꯣ ꯑꯩꯗꯤ ꯇꯥꯅꯤꯡꯗꯦꯗ
ꯇꯥꯅꯤꯡꯗꯗꯤ ꯇꯥꯎ
ꯇꯥꯅꯤꯡꯗ꯭ꯔꯁꯨ ꯑꯗꯨꯝ ꯇꯥꯒꯗꯕꯅꯤꯅꯦ
ꯀꯩꯗꯧꯔꯒ ꯂꯩꯔꯣ ꯍꯣꯖꯤꯛꯁꯦ
ꯐꯃꯨꯡꯗ ꯑꯃꯨꯛ ꯍꯤꯠꯄꯒ ꯂꯩꯔꯦ ꯑꯩꯒꯤ ꯗ꯭ꯌꯨꯇꯤꯅꯦ
ꯉꯟꯃꯜꯂꯦ ꯍꯦ ꯅꯪꯒꯤꯗꯤ
ꯇꯨꯝꯁꯨ ꯇꯨꯝꯔꯣꯏꯗꯕꯕꯨ
ꯑꯗꯨ ꯑꯣꯏꯔꯁꯨ ꯑ ꯑꯗꯨꯝ ꯍꯤꯞꯔ꯭ꯒ ꯂꯩꯒꯅꯤ ꯍꯣꯔꯦꯟ ꯊꯦꯡꯅꯁꯨ ꯇꯨꯝꯒꯅꯤ ꯑꯗꯣ ꯍꯤꯞꯔꯒ ꯂꯩꯕꯗꯣ ꯅꯨꯡꯉꯥꯏꯕ꯭ꯔꯣ ꯍꯥꯏꯕ
ꯑꯁ ꯌꯥꯝ ꯅꯨꯡꯉꯥꯏ ꯁꯤꯃꯨꯛ ꯅꯨꯡꯉꯥꯏꯕ ꯂꯩꯇꯦꯍꯦ
ꯐꯌꯦ ꯐꯌꯦ
ꯁꯤꯟ ꯅꯨꯡꯉꯥꯏꯕ ꯎꯝ ꯅꯪ ꯈꯣꯟꯖꯦꯜꯁꯤ ꯌꯥꯝ ꯀꯜꯂꯤꯀꯣ ꯑꯩ ꯌꯥꯝ ꯊꯥꯒꯠꯂꯤ ꯃꯤ ꯑꯇꯩꯒꯤꯗꯤꯀꯣ ꯈ꯭ꯔ ꯈ꯭ꯔ ꯇꯧꯔꯛꯄꯗꯣ
ꯑꯣ ꯑꯗꯨ ꯃꯣꯏ
ꯑꯣ
ꯀꯩꯅꯣ ꯃꯣꯏꯗꯤ ꯀ꯭ꯔꯤ ꯇꯧꯋꯦ ꯍꯥꯏꯕ꯭ꯔꯣ
ꯃꯣꯏꯒꯤ ꯀ꯭ꯔꯤ ꯍꯥꯏꯁꯤꯔ ꯃꯣꯏꯒꯤ
ꯀꯟꯅꯗꯤ ꯉꯥꯡꯕꯅꯦꯕ ꯃꯣꯏꯗꯣ ꯑꯗꯣ ꯑꯩꯉꯣꯟꯗꯗꯤ ꯐꯖ ꯑꯥ ꯐꯖꯅ ꯇꯥꯗꯕ ꯇꯥꯗꯤ ꯇꯥꯏꯕ ꯑꯗꯣ ꯌꯥꯝ ꯁꯣꯟꯅ
ꯑ ꯑꯗꯨꯗꯣ ꯑꯩ ꯈꯪꯉꯦ ꯑꯗꯨꯗꯣ ꯑꯩ ꯈꯪꯉꯦꯕ
ꯀꯩꯔꯣ ꯆꯥꯟꯅꯕ ꯆꯥꯟꯅꯗꯕꯩꯔꯣ
ꯑ ꯆꯠꯅꯠꯇꯕꯒꯤꯅꯦꯕ ꯅꯪꯒꯤꯁ ꯅꯪ ꯅꯪꯒꯥ ꯃꯣꯏꯒ ꯆꯅꯠ ꯇꯕꯒꯤꯀꯣ ꯅꯪ ꯇꯧꯔꯛꯀꯅꯨꯗꯥ ꯃꯤ ꯎꯁꯤꯠꯇꯕꯒꯤ ꯇꯧꯔꯛꯀꯅꯣ ꯅꯪ
ꯑꯩꯒꯤꯒ ꯅꯪꯒꯤ ꯆꯠꯍꯟꯕ
ꯑꯗꯨ ꯇꯥꯕ ꯅꯨꯡꯉꯥꯏꯔꯣ
ꯅꯨꯡꯉꯥꯏꯌꯦ ꯅꯨꯡꯉꯥꯏ ꯀꯩꯁꯨ ꯀꯥꯏꯗꯦꯗ
ꯑ ꯅꯨꯡꯉꯥꯏꯌꯦꯗ
ꯑꯥ ꯅꯨꯡꯉꯥꯏꯌꯦ
ꯑꯥꯗ ꯅꯨꯡꯉꯥꯏꯌꯣ ꯑꯗꯨꯗ ꯍꯧꯖꯤꯛꯁꯦ ꯅꯣꯡ ꯑꯃꯨꯛ ꯃꯝꯕ ꯇꯧꯔꯦꯍꯦ ꯑꯁꯤꯒꯤ ꯀꯔꯤꯅꯣ ꯈꯪꯗꯦ
ꯁꯤ ꯑꯁꯤꯒꯤ꯭ꯔ ꯑꯁꯤꯒꯤꯗꯤ ꯑꯁꯤꯒꯤ ꯊꯥ ꯅꯠꯇꯕ ꯀ꯭ꯔꯤ ꯀꯧꯕ꯭ꯔ ꯑꯗꯣ
ꯑꯁꯤꯒꯤ ꯄ꯭ꯔꯤꯊꯤꯕꯤ
ꯁꯤꯒꯤ ꯗꯤꯝꯄꯜꯁꯤ ꯌꯥꯗꯦꯅꯦ ꯐꯥꯒꯤ ꯇꯧꯅꯦ ꯐꯥꯒꯤ ꯇꯧꯕꯅꯦ ꯈꯪꯗ꯭ꯔꯗꯤ ꯈꯪꯗ꯭ꯔꯦ
ꯅꯪꯅ ꯈꯪꯗ꯭ꯔꯒ
ꯎꯝꯎꯝ ꯑꯩ ꯐꯥꯎ ꯈꯪꯗ꯭ꯔꯦ ꯅꯣꯏ ꯅꯣꯏꯗꯤ ꯃꯩꯇꯩ ꯃꯆꯥꯅꯤꯅ ꯈꯪꯗ꯭ꯔꯣ
ꯑꯥ ꯍꯥꯏꯕꯤꯅꯤꯡꯗꯕꯀꯣ ꯅꯪꯉꯣꯟꯗ
ꯍꯥꯏꯒꯅꯨ ꯍꯥꯏꯒꯅꯨ ꯅꯪꯗꯤ ꯌꯥꯝ ꯐꯠꯇꯕꯅꯤ ꯑꯩ ꯈꯪꯉꯤ ꯅꯕꯨꯛ ꯌꯥꯝ ꯐꯠꯇꯦ ꯅꯣꯏ
ꯊꯟꯅ ꯑꯗꯨꯝ ꯈꯔꯒ ꯂꯩꯒꯦ
ꯈ ꯈꯪꯉꯅꯨ ꯅꯊꯟꯗꯀꯣ ꯅꯪ ꯌꯦꯇꯨꯝ ꯌꯦꯇꯨꯝꯕꯣ ꯈꯪꯕ꯭ꯔꯥ
ꯈꯪꯉꯤꯅꯦ ꯑꯦꯁ
ꯀꯔꯤꯔꯣ ꯑꯗꯨꯗꯤ
ꯐꯤꯗꯣ ꯐꯤ ꯁꯥꯕ ꯂꯣꯏꯔꯀꯥꯟꯗ ꯀꯩꯅꯣ ꯇꯧꯕꯗꯨꯅꯦ ꯑꯩ ꯈꯪꯉꯦꯕ ꯂꯪꯇꯣ ꯂꯪꯗꯣ ꯊꯝꯔꯒ
ꯑ ꯑ ꯑꯗꯨ ꯇꯧ ꯀꯔꯤ ꯇꯧꯔꯦ
ꯌꯥꯝ ꯀꯩꯅꯣ ꯇꯧ ꯇꯥꯏꯞꯇ ꯑꯩꯁ ꯀꯔꯤ
ꯈꯪꯉꯦꯕ
ꯈꯪꯉꯦ
ꯈꯔ ꯈꯔꯗꯤ ꯀꯪꯗꯨ ꯈꯔ ꯈꯔ ꯈꯔꯒꯗꯤ ꯈꯪꯕ ꯑꯗꯣ
ꯑꯗꯨꯗꯤ ꯌꯥꯝ ꯍꯥꯏꯔꯛ
ꯅꯪ ꯐꯖꯅ ꯈꯪꯗꯦꯕ ꯑꯗꯣ ꯌꯦꯇꯨꯝ ꯌꯦꯇꯨꯝꯗꯣ ꯀꯔꯤꯅꯣ ꯍꯥꯏꯕꯗꯣ
ꯈꯪꯉꯦ ꯈꯪꯉꯦ
ꯂꯥꯡ ꯂ ꯑ ꯍꯥꯏꯔꯣꯅꯦ
ꯑꯗꯨꯅꯦ ꯌꯦꯇꯨꯝꯅꯦ ꯑꯗꯨꯗꯣ
ꯑꯣ ꯈꯪꯕꯨ ꯈꯪꯉꯝꯃꯣꯏ ꯎꯗꯤ ꯎꯔꯝꯒꯅꯦꯕ ꯑꯗꯨ ꯃꯃꯤꯡꯗꯤ ꯈꯪꯉꯝꯃꯣꯏꯕ
ꯏꯁ ꯅꯣꯡꯃ ꯅꯪꯒꯤ ꯑ ꯑ ꯊꯥꯔꯛꯀꯦ ꯑꯩ
ꯎꯝ ꯊꯥꯔꯛꯑꯣ ꯑꯩ ꯈꯪꯉꯦ ꯅꯪ ꯈꯪꯉꯣꯏ ꯍꯥꯏꯕ ꯒꯨꯒꯜꯗꯒ ꯁꯥꯔꯁ ꯇꯧꯔꯨꯅꯨꯀꯣ
ꯃꯅꯤꯄꯨꯔꯤ ꯂꯣꯟꯗ ꯍꯦꯇꯨꯝ ꯍꯥꯏꯔꯤꯁꯦ ꯀꯔꯤꯅꯣ ꯀ ꯊꯥꯔꯗꯤꯀꯣ ꯅꯪ ꯆꯩ ꯆꯥꯔꯅꯤ
ꯊꯥꯔ ꯂꯣꯏꯔꯦ ꯀꯩꯅꯣ
ꯎꯝ ꯊꯥꯒꯅꯣ ꯅꯪ ꯈꯪꯗ꯭ꯔꯗꯤ ꯑꯗꯨꯝ ꯊꯥꯒꯗꯕꯅꯤ ꯈꯪꯉꯗꯤ ꯊꯥꯔꯛ ꯊꯥꯒꯅꯨ ꯑꯗꯨꯒ ꯑꯩꯉꯣꯟꯗ ꯗꯥꯏꯔꯦꯛ ꯍꯦꯛꯇ ꯊꯥꯔꯛꯑꯣ
ꯅꯣꯏ ꯏꯃꯥ ꯈꯣꯏ ꯇꯨꯝꯈ꯭ꯔꯕ꯭ꯔꯣ
ꯇꯨꯝꯗ꯭ꯔꯤꯗ ꯍꯧꯖꯤꯛ ꯃꯥ ꯀꯩ ꯍꯥꯏꯁꯤꯔ ꯃꯨꯛꯕꯥꯡ ꯀꯟꯅ ꯌꯦꯡꯉꯤ
ꯅꯣꯏ ꯏꯄꯥꯗꯤ
ꯗꯨꯒ ꯑꯩ ꯍꯥ
ꯅꯣꯏꯒꯤ ꯏꯄꯥꯗꯤ
ꯃꯥꯗꯤ ꯂꯩꯕꯥꯛꯇ ꯃꯥꯗꯤ ꯄꯣꯛꯈꯥꯏꯈ꯭ꯔꯦ ꯚꯦꯂꯤꯗꯤꯇꯤ ꯂꯣꯏꯈ꯭ꯔꯦꯕ ꯃꯥꯒꯤꯗꯤ
ꯅꯠꯇꯦ ꯑꯩ ꯅꯣꯛꯅꯤꯡꯕꯒꯤ ꯅꯣꯛꯄ ꯅꯠꯇꯦꯀꯣ ꯅꯪꯒꯤ ꯋꯥ ꯗꯨꯒꯤ ꯅꯣꯛꯄꯅꯤꯀꯣ
ꯅꯣꯛꯑꯣꯗ ꯀꯩꯖꯨ ꯀꯥꯏꯗꯦꯗ ꯃꯥꯗꯤ ꯂꯣꯏꯗꯤ ꯂꯣꯏꯈ꯭ꯔꯦ ꯑꯩꯗꯤ ꯑꯩ ꯅꯨꯡꯉꯥꯏꯔꯤ
ꯑꯗꯨ ꯑꯩꯈꯣꯏꯒꯤꯁꯨ ꯆꯞ ꯃꯥꯟ ‌ꯥꯅꯩꯕ
ꯎꯝ ꯑꯩꯈꯣꯏꯒꯤꯒ ꯅꯪꯒꯤꯒ ꯑꯁ ꯆꯞ ꯃꯥꯟꯅꯩꯗ ꯋꯥꯔꯤꯁꯤꯡꯁꯦ ꯅꯠꯇ꯭ꯔꯣ ꯑꯅꯤ ꯑꯅꯤ ꯂꯣꯟꯕ ꯉꯥꯛꯇꯅꯦꯕ
ꯑꯣ ꯑꯅꯤ ꯑꯅꯤ ꯂꯣꯜꯂꯒ
ꯎꯝ ꯀꯩꯁꯨ ꯀꯥꯏꯗꯦꯗ
ꯎꯝ ꯗꯨ ꯅꯪꯒꯤꯗꯤ ꯅꯪꯒꯤꯗꯨꯅ ꯑꯠ ꯑ ꯀꯩꯅꯣ ꯑꯇꯣꯝꯕꯤ ꯑꯇꯣꯝꯕꯤꯒꯤ ꯃꯆꯥꯅꯤꯅ
ꯆꯨꯝꯃꯦ ꯆꯨꯝꯃꯦ ꯎꯝ ꯀꯩ ꯏꯟꯖꯥꯡ ꯆꯥꯔꯒꯦ
ꯑ ꯃꯥꯏꯔꯦꯟ ꯃꯅꯥ
ꯃꯥꯏꯔꯦꯟ ꯃꯅꯥ ꯃꯥꯏꯔꯦꯟ ꯃꯅꯥ ꯑꯣ ꯑꯩꯗꯤ ꯃꯥꯏꯔꯦꯟ ꯀꯧꯗꯦꯗ ꯆꯥꯎꯗꯕꯩꯩꯔ ꯃꯥꯏꯔꯦꯜꯒ ꯃꯥꯏꯔꯦꯜ ꯍꯥꯏꯅꯤ
ꯅꯪꯪ ꯏꯪꯂꯤꯁ ꯑ ꯈꯔ ꯈꯔ ꯑ ꯍꯦꯞ
ꯎꯝ ꯎꯝ ꯍꯦꯞ ꯄꯥ ꯁꯥꯕꯗꯤ ꯅꯠꯇꯕ ꯑꯩꯗꯤ ꯑꯗꯨꯝ ꯍꯥꯏꯕ
ꯏꯁ ꯃꯦꯔꯦꯜ ꯀꯅꯥ ꯍꯥꯏꯕ꯭ꯔꯣ ꯀꯅꯥꯅ ꯍꯥꯏꯕ꯭ꯔꯣ ꯑꯗꯨꯗꯤ ꯅꯪꯅ ꯅꯪ ꯅꯪ ꯍꯥꯏꯔꯛꯄꯒꯤ ꯅꯪ ꯍꯥꯏꯔꯛꯄꯒꯤ ꯍꯥꯏꯔꯄꯅꯤꯀꯣ ꯃꯥꯏꯔꯦꯜ ꯍꯥꯏꯔꯒ
ꯑꯗꯨꯝ ꯍꯥꯏꯕꯅꯤ ꯅꯪꯗꯤ ꯃꯦꯔꯦꯜ ꯍꯥꯏꯌꯦ ꯑꯁ ꯅꯪꯒꯤꯗꯤ ꯑꯩ ꯀꯥꯏꯕ ꯌꯥꯎꯔꯛ ꯑꯦꯗ
ꯏꯁ ꯅꯪꯅ ꯍꯥꯏꯕꯒꯤ ꯍꯥꯏꯔꯛꯄꯅꯤꯗ
ꯎꯝ
ꯃꯥꯏꯔꯦꯟ ꯍꯥꯏꯕꯅꯦꯕ ꯑꯩꯈꯣꯏꯗꯤ ꯑꯗꯨꯒ ꯅꯪꯒꯤ ꯑꯁ ꯃꯥꯏꯔꯦꯜ ꯉꯁꯤꯁꯦ ꯌꯥꯝ ꯃꯝꯃꯦ ꯃꯄꯥꯟꯁꯤꯗ ꯀꯔꯤꯅꯣ
ꯃꯝꯒꯗꯕꯅꯦ ꯃꯝꯕꯅꯤꯅ ꯅꯨꯡꯗꯥꯡꯗꯗꯤ ꯃꯝꯗ꯭ꯔꯗꯤ ꯀꯩ
ꯇꯜꯂꯦꯕ ꯇꯜꯂꯦ ꯍꯥꯕ ꯑꯁꯤ
ꯎꯝ
ꯏꯁ ꯀꯔꯤꯅꯣ ꯀꯔꯤ ꯀꯔꯤ ꯍꯧꯖꯤꯛꯁꯦ ꯀꯔꯤ ꯀꯔꯤ ꯃꯅꯝꯅꯣ ꯅꯝꯃꯛꯑꯦ
ꯊꯤ ꯃꯅꯝꯔꯣ ꯐꯒꯤꯇꯧꯕꯅꯦ ꯐꯒꯤꯇꯧꯕꯅꯦ
ꯑꯁꯤ ꯑꯥ ꯌꯦꯔꯨꯝꯒꯤ ꯌꯦꯔꯨꯝꯒꯤ ꯃꯈꯨꯝꯒꯨꯝꯕ ꯇꯧꯕꯗꯣ
ꯎꯝ
ꯀꯣꯕꯔꯁꯤꯡꯗꯣ ꯑꯗꯨꯗꯣ ꯃꯩ ꯊꯥꯕꯒꯨꯝꯕ
ꯑꯣ ꯑꯗꯨꯒꯨꯝꯕ ꯊꯥꯔꯗꯤ ꯀꯥꯡ ꯀꯥꯡ ꯂꯩꯇꯕꯅꯦ
ꯑꯗꯣ ꯑꯩꯈꯣꯏꯒꯤ ꯎꯝ ꯀꯩ ꯍꯥꯏ ꯏꯁꯥꯗꯣ ꯅꯨꯡꯉꯥꯏ ꯏꯁꯥꯗꯣ ꯐꯠꯇꯦ ꯍꯥꯏꯌꯦ ꯑꯗꯨꯒꯤ ꯃꯅꯝꯗꯣ
ꯑꯁ ꯑꯗꯣ ꯑꯗꯨ ꯅꯝꯃꯗꯤ ꯑꯩꯗꯤ ꯏꯁꯥ ꯌꯥꯝ ꯅꯨꯡꯉꯥꯏꯗ
ꯅꯆꯤꯟꯊꯤꯕ ꯑꯗꯨꯒꯤ ꯑꯠ ꯑꯗꯨ ꯃꯅꯝꯗꯣ ꯌꯥꯝ ꯅꯝꯒꯅꯨ ꯑꯗꯨ ꯏꯁꯥꯒꯤ ꯐꯠꯇꯦ ꯍꯥꯏꯌꯦ
ꯎꯝ
ꯅꯥꯆꯦ ꯑꯩꯅ ꯍꯥꯏꯔꯤꯁꯦ ꯇꯥꯎꯑꯣ
ꯎꯝ ꯇꯥꯔꯦ ꯇꯥꯔꯦ ꯏꯆꯦꯁꯨ ꯈꯔ ꯑꯉꯥꯡ ꯑꯣꯏꯕꯀꯣ
ꯑꯗꯨꯗꯤ ꯃꯥꯒꯤ ꯃꯈꯣꯟ
ꯁꯨ ꯌꯥꯝ ꯄꯤꯛꯄꯀꯣ ꯑꯗꯨꯒꯤ ꯏꯆꯦꯅꯦ ꯍꯥꯏꯕ ꯊꯥꯖꯕ ꯉꯝꯗꯦꯕ ꯊꯃꯣꯏꯗ
ꯏꯁ
ꯄꯤ
ꯑꯥꯏꯁ
ꯅꯩꯗꯤ ꯅꯪꯕꯨ
ꯅꯪꯒꯤ ꯍꯧꯖꯤꯛ ꯍꯧꯖꯤꯛ ꯋꯥ ꯉꯥꯡꯕꯒꯤ ꯏꯁꯇꯥꯏꯜꯗꯣ ꯌꯥꯝ ꯊꯨꯏꯍꯦ ꯅꯦꯠꯋꯥꯛ ꯆꯞꯄꯒꯤꯔ ꯈꯪꯗꯦ
ꯀꯃꯥꯏꯟ ꯊꯨꯕ꯭ꯔꯥ ꯑꯩꯅ ꯁꯣꯏꯈꯤꯕ ꯂꯥꯟꯈꯤꯕ ꯌꯥꯎꯔꯁꯨ ꯉꯥꯄꯤꯅꯤꯀꯣ ꯀꯣꯄꯤꯅꯤ ꯅꯤꯡꯁꯤꯡꯉꯤ ꯑꯗꯨꯔ ꯑꯗꯨꯗꯤ ꯑꯁ ꯌꯥꯝ ꯊꯨꯅ ꯍꯥꯏꯕ ꯌꯥꯏꯍꯦ
ꯑꯌꯥ ꯊꯨꯃꯜꯂꯦ ꯑꯥ ꯑꯩꯗꯤ ꯍꯥꯏꯕ ꯍꯩꯇꯦ
ꯍꯩꯔꯔꯣꯏ ꯅꯪ
ꯍꯥꯏꯕ ꯍꯥꯏꯗꯤ ꯍꯥꯏꯕ ꯍꯩ
ꯎꯝ ꯑꯩꯉꯣꯟꯗ ꯇꯝꯕ ꯂꯥꯛꯑꯣꯀꯣ ꯍꯌꯦꯡ ꯍꯌꯦꯡꯔꯣ
ꯊꯨ ꯌꯥꯝ ꯊꯨꯋꯦ ꯍꯥꯏꯕ
ꯑꯩꯅ ꯁꯣꯏ ꯃꯤꯉꯣꯟꯗꯒꯣ ꯈꯔ ꯁꯣꯏꯅ ꯁꯣꯏ ꯁꯣꯏꯔꯝꯃꯗꯤꯀꯣ ꯂꯥꯜꯂꯝꯃꯗꯤ ꯑꯗꯨꯃꯥꯏ ꯍꯥꯏꯒꯗꯕꯅꯦ
ꯀꯃꯥꯏꯅ
ꯏꯃꯥꯟ ꯑꯩꯅ ꯁꯣꯏꯈꯤꯕ ꯂꯥꯟꯈꯤꯕ ꯌꯥꯎꯔꯁꯨ ꯀꯣꯛꯄꯤꯅꯤ ꯉꯥꯛꯄꯤꯅꯤ ꯅꯤꯡꯁꯤꯡꯅꯤ ꯍꯥꯏꯒꯗꯕ꯫ ꯊꯒꯠꯆꯔꯤ ꯂꯥꯁꯇ ꯈꯨꯄꯥ ꯊꯔꯛ ꯑꯗꯤ ꯈꯨꯄꯥꯛ ꯊꯥꯔꯛꯑꯗꯤ ꯉꯥꯛꯄꯤꯒꯅꯤ ꯑꯃꯨꯛ ꯍꯥꯏꯒꯗꯕ꯫ ꯑꯗꯨꯅꯤ
ꯌꯥꯏ ꯌꯥꯏ ꯅꯪꯒꯤ ꯅꯪꯒꯤ ꯀꯔꯤ ꯍꯥꯏꯁꯤꯔꯥ ꯅꯪꯒꯤ ꯋꯥꯁꯦ꯫
ꯎꯝꯅꯤ ꯗꯨꯝ ꯌꯥꯝꯅꯤ ꯔꯦꯡꯗꯤ ꯀꯥꯏ ꯆꯠꯀꯦꯔꯣ
ꯍꯌꯦꯡꯁꯦ ꯑꯁ ꯑ ꯅꯤꯡꯊꯧꯀ ꯗꯕꯤꯗ ꯂꯥꯛꯆꯠꯂꯗꯤ ꯊꯔꯣꯏꯗꯨ ꯄꯨꯅꯤꯡꯕ ꯑꯠꯗꯨꯗ ꯊꯔꯣꯏ ꯄꯨꯔꯛ ꯑꯣ ꯍꯥꯏꯕ ꯑꯗꯨ ꯊꯔꯣꯏ ꯈꯨꯟꯕ ꯆꯠꯁꯦꯔꯥ ꯏꯆꯦ ꯉꯣꯟꯗ ꯍꯥꯡꯉꯁꯨ ꯃꯥꯁꯦ
ꯅꯣꯏ ꯊꯔꯣꯏ ꯈꯨꯟꯕ ꯌꯥꯕ꯭ꯔꯅꯦ ꯂꯧ ꯂꯤꯡ ꯂꯤꯡꯗ꯭ꯔꯣ ꯂꯣꯏ ꯂꯤꯡꯅꯗ꯭ꯔꯣ꯫